ꯀ ꯑꯗꯨꯒ ꯑꯗꯨꯅꯦ ꯋꯥꯔꯤ ꯍꯥꯏꯕꯕꯨ ꯀꯃꯥꯏꯅ ꯇꯧꯕꯣꯏꯅꯣꯀꯣ ꯀꯤꯗꯤ ꯀꯤ ꯍꯥꯏꯕ ꯌꯥꯝꯅ ꯑꯗꯨ ꯑꯣꯏꯔꯁꯨ ꯗꯥꯏꯔꯦꯛ ꯑꯣꯏꯅꯗꯤ ꯎꯗꯦꯗꯅ ꯑꯩꯗꯤꯀꯣ ꯑꯩꯗꯤ ꯊꯦꯡꯅꯁꯦ ꯍꯥꯏꯕꯅꯤ ꯊꯦꯡꯅꯗꯕꯩ ꯋꯥꯅꯤ ꯑꯩ ꯊꯦꯡꯅꯔꯗꯤ ꯑꯦꯟꯅ ꯂꯥꯏꯗꯨꯅ ꯑꯩꯉꯣꯟꯗ ꯑꯦꯟ ꯀꯤꯒꯅꯤ ꯑꯩꯗꯤ ꯂꯥꯎꯊꯠꯇꯣꯏꯕ
ꯎꯝ ꯇꯧꯒꯅꯤ ꯅꯪꯗꯤ ꯈꯪꯉꯦ
ꯎꯝ
ꯑꯩꯗꯤ ꯑꯗꯨꯝ ꯈꯪꯗꯦ ꯀꯤꯁꯨ ꯀꯤꯌꯦ ꯑꯗꯨꯝ
ꯍꯥꯥ
ꯀꯤꯌꯦꯕ
ꯀꯤꯔꯗꯤ ꯃꯣꯏꯅ ꯍꯦꯟꯅ ꯆꯥꯟꯁ ꯇꯧꯕꯅꯦ ꯑꯩꯗꯤꯅꯦ ꯑꯩꯉꯣꯟꯗ ꯀꯩꯅꯣꯝꯃ ꯂꯩꯕ ꯑꯩꯅ ꯀꯤꯕ ꯐꯥꯎꯔꯁꯨꯀꯣ
ꯎꯝ
ꯇꯝꯅꯕ ꯃꯐꯝꯗꯣ ꯂꯦꯡꯕ ꯃꯐꯝꯗꯣ ꯑꯩꯗꯤ ꯌꯦꯡꯕ ꯆꯠꯀꯅꯤꯕ ꯈꯪꯕ꯭ꯔ
ꯑꯁ
ꯑꯩꯗꯤ ꯑꯗꯨꯃꯥꯏꯅ ꯇꯧꯔꯤꯕ ꯑꯗꯨ ꯍꯥꯟꯅ ꯁꯤꯗꯣꯏꯅꯤ
ꯌꯥꯏ ꯂꯗ
ꯎꯝ ꯀꯦꯛ ꯌꯦꯟꯁꯥꯡ ꯆꯥꯕꯤꯈ꯭ꯔꯕ
ꯑꯦꯁꯤ ꯀꯣ ꯎꯝ ꯅꯟ ꯕꯤ ꯑꯃ ꯆꯥꯏ ꯑꯩ ꯍꯥꯏꯕ ꯍꯩꯇꯦ
ꯑꯣ ꯍꯨꯝ
ꯀꯩꯅꯣꯝꯃ ꯑꯩꯁꯨ ꯍꯩꯒꯦꯗ ꯑꯃ ꯒꯟꯒ꯭ꯔꯤꯌꯥ
ꯍꯣꯏ ꯎꯝ ꯀꯔꯤꯕ ꯀ ꯑꯩꯁꯨ ꯑꯩꯁꯨ ꯍꯩꯇꯦ ꯃꯃꯤꯡꯗꯣ ꯀꯥꯎꯥꯎꯔꯦ ꯎꯝ ꯁꯨ ꯍꯥꯎꯕꯅꯦ ꯑꯗꯨ ꯃꯅꯥ ꯑꯗꯨꯗꯤ
ꯁꯤꯡꯖꯨꯗꯤ ꯍꯋꯥꯦ
ꯃꯤꯃꯤ ꯈꯤꯇꯪ ꯍꯥꯞꯆꯜꯂꯕ
ꯎꯝ ꯑꯗꯨꯅꯦ ꯑꯗꯨꯒ ꯀꯩꯅꯣꯝꯃ ꯎꯝ ꯅꯣꯏ ꯑꯗꯨꯔꯣꯝ ꯂꯝꯕꯤꯗꯣ ꯈꯪꯕ ꯃꯈꯥꯣꯏ ꯂꯣꯏ ꯁꯥꯏꯠꯀꯤ ꯂꯝꯕꯤꯗꯣ ꯇꯥꯕꯔꯣ ꯅꯈꯣꯟ ꯇꯥꯗ ꯂ ꯈꯇꯗꯦ